ꯀꯩ ꯅꯅꯨꯡꯁꯤ ꯁꯤ ꯌꯥꯔꯦꯁꯤꯗꯤ
ꯎꯝ ꯍ ꯇ ꯌꯥꯗꯕꯒꯤꯅꯦ ꯑꯩꯅ ꯍꯥꯏꯔꯛꯏꯗꯣ
ꯑꯩꯗꯤ ꯄꯥꯕ ꯄꯥ ꯈꯜꯂꯨꯔꯦꯅꯦ ꯑꯩ ꯁꯤ ꯅꯝꯕꯔꯁꯦ ꯐꯣꯟ ꯑꯩꯅ ꯇꯧꯕꯗꯤ ꯊꯣꯛꯇ꯭ꯔꯦꯕꯀꯣ ꯊꯣꯛꯇ꯭ꯔꯦ ꯍꯥꯏꯕꯗꯤ ꯇꯥꯛꯁ ꯂꯥꯛꯇ꯭ꯔꯕ ꯅꯝꯕꯔꯅꯦꯕ ꯑꯗꯣ ꯑꯗꯨꯅꯦ ꯅꯪꯅ ꯌꯨꯖꯔ ꯅꯣꯠ ꯐꯣꯟ ꯍꯥꯏꯒꯦ ꯍꯥꯏꯔꯛꯄꯗꯨꯗꯤ ꯑꯩꯁꯦ ꯄꯨꯀꯛ ꯀꯛꯈ꯭ꯔꯕ꯭ꯔꯅ ꯈꯜꯂꯨꯔꯦ ꯑꯗꯣ ꯐꯣꯟ ꯇꯧꯔꯛꯄꯗꯨ ꯌꯥꯔꯒꯗꯤ ꯑꯦꯠꯂꯤꯁ ꯑꯦꯛꯁꯦꯞ ꯇꯧꯕꯗꯨ ꯌꯥꯔꯒꯗꯤ ꯑꯃꯨꯛ ꯈꯤꯇꯪꯗꯤ ꯐꯩꯗꯅ ꯐꯣꯟ ꯑꯩꯅ ꯇꯧꯕꯗꯤ ꯌꯥꯔꯔꯣꯏꯕꯀꯣ ꯁꯤ ꯅꯝꯕꯔꯁꯤꯗꯤ ꯇꯥꯛꯁ ꯂꯥꯛꯇ꯭ꯔꯦꯕ ꯑꯩꯒꯤꯗꯤ
ꯑꯩꯁꯨ ꯆꯞ ꯃꯥꯟꯅꯩ ꯑꯩꯒꯤ ꯑꯩꯒꯤ ꯑꯍꯥꯟꯕ ꯅꯝꯕꯔꯗꯣ ꯌꯥꯈꯤꯗ꯭ꯔꯦꯕꯀꯣ ꯑꯗꯨꯗꯨꯒꯤ ꯑꯗꯨꯝ ꯑꯩꯁꯨ ꯃꯤꯅ ꯐꯣꯟ ꯇꯧꯔꯛꯄꯗꯤ ꯌꯥꯕ
ꯑꯣ ꯐꯔꯦ ꯐꯔꯦ ꯑꯗꯨꯗꯤ ꯃꯊꯪ ꯑꯗꯨ ꯅꯝꯕꯔꯗꯨꯗ ꯑꯃꯨꯛ ꯍꯥꯏꯔꯛꯑꯣ ꯑꯗꯨꯗ ꯑꯃꯨꯛ ꯇꯧꯕꯤꯔꯛꯑꯒꯦ ꯑꯌꯥꯝꯕ ꯑꯃꯗꯒꯤ ꯑꯗꯣ ꯍꯌꯦꯡ ꯆꯠꯄꯁꯦ ꯀꯅꯥ ꯀꯅꯥ ꯆꯠꯄꯅꯣ ꯀꯃꯥꯏ ꯇꯧꯕꯅꯣ
ꯆ ꯐꯥꯏꯁꯦ
ꯑꯣ ꯑꯗꯨ ꯀꯩꯅꯣ ꯅꯣꯏ ꯆꯥꯕ ꯊꯛꯄꯗꯤ ꯇꯧꯔꯔꯣꯏꯁꯤꯗ ꯌꯥꯝ ꯆꯥꯎꯈꯧꯕ
ꯀꯩꯝ ꯄꯨꯔꯛꯏꯗ ꯆꯥꯕ ꯊꯛꯄꯁꯨ ꯑꯗꯨꯝ ꯋꯥꯏ ꯆꯤꯗꯉꯥꯏꯅꯤ ꯍꯣꯏ ꯏꯁꯤꯡꯒꯨꯝꯕ ꯀꯩꯒꯨꯝꯕ ꯈꯔ ꯄꯨꯈꯤꯕꯁ ꯌꯥ ꯑꯗꯨꯒ
ꯍꯣꯏ ꯋꯥꯏ ꯆꯅꯉꯥꯏꯅꯤ ꯀꯩ ꯀꯥꯟꯗꯕꯗ ꯆꯠꯄꯊꯄ ꯑꯗꯨꯝ ꯆꯠꯂꯒ ꯑꯗꯨꯝ ꯍꯠꯂꯛꯑ ꯆꯥꯅꯤꯡꯉꯦ ꯍꯥꯏꯔꯁꯨ ꯀꯨꯝꯃꯛꯑꯒ ꯆꯥꯕ꯭ꯔꯥ ꯀꯩꯅꯣ ꯇꯧꯔꯁꯤ ꯑꯗ ꯄꯨꯊ ꯀ ꯄꯨꯁꯤꯗ ꯖꯪꯖꯅꯕꯣ
ꯍꯣꯏ ꯑꯗꯨꯅ ꯑꯗꯨꯃꯥꯏꯅ ꯇꯧꯕꯅ ꯐꯅꯤꯅ ꯍꯜꯂꯒ ꯇꯟꯒꯨꯝꯕ ꯀꯩꯒꯨꯝꯕ ꯆꯔ ꯇꯟꯁꯦ ꯆꯥꯔꯨꯁꯦ ꯆꯨꯍꯤꯤꯡꯒꯨꯝꯕ
ꯍꯣꯏ ꯍꯣꯏ ꯇꯟ ꯆꯥꯔꯔꯣꯏꯁꯦ ꯇꯟ ꯆꯥꯥꯁꯟꯕꯗ ꯍꯥꯏꯐꯦꯠꯇꯪ ꯈꯈꯤꯇꯪ ꯆꯥꯗꯦꯕ ꯑꯩꯈꯣꯏꯗꯤ ꯁꯤꯡꯍꯔ ꯑꯃꯨꯛ ꯌꯥꯎꯁꯤꯜꯂꯦꯕ ꯑꯗꯨꯅꯅꯦ ꯊꯥꯎꯒꯤ ꯊꯥꯎ ꯉꯥꯛꯇ ꯑꯣꯏ ꯑꯗꯨꯒꯤ ꯁꯔꯨꯛꯇ ꯍꯛꯆꯥꯡꯁꯨ ꯐꯗꯕ ꯇꯦꯁꯁꯨ ꯌꯥꯝ ꯇꯦꯛꯈꯠꯄꯅꯦ ꯄꯨꯛꯁꯨ ꯌꯥꯝ ꯊꯩꯕꯅꯦ ꯆꯨꯍꯤꯤꯡꯗꯣ ꯑꯗꯨ ꯑꯣꯏꯅ ꯊꯥꯔꯁꯤ ꯑꯗꯨꯅ ꯈ꯭ꯋꯥꯏ ꯐꯔꯦ
ꯍꯣꯏ ꯑꯗꯨꯃꯥꯏꯅ ꯇꯧꯕꯅ ꯐꯅꯤ ꯍꯥꯏꯕꯗꯤ ꯇꯟ ꯆꯥꯕ ꯅꯨꯃꯤꯠꯇꯨꯃꯩ ꯑꯗꯨꯝ ꯄꯠꯊꯔꯒ ꯋꯥꯗꯔ ꯂꯩꯕꯗꯣ ꯑꯗꯨ ꯑꯗꯨꯃꯥꯏꯅ ꯇꯧꯋꯦꯕꯀꯣ ꯑꯗꯨꯗꯨꯒꯤ ꯑꯩꯁꯤ ꯀꯩꯁꯨ ꯄꯥꯝꯗ꯭ꯔꯦ ꯑꯌꯨꯛꯛꯇꯪ ꯉꯟꯇꯥ ꯇꯟ ꯆꯥꯁꯤꯟ ꯈꯣꯠꯆꯤꯟꯕ ꯇꯧꯕꯗꯣ ꯍꯥꯟꯅ ꯈ ꯍꯥꯏꯅꯗꯦꯕꯀꯣ ꯑꯗꯨꯗꯨꯒꯤꯅ ꯍꯣꯏ ꯇꯉꯥꯏ ꯐꯗꯕ ꯀꯥꯟꯗ ꯆꯥꯕ ꯋꯥꯅꯦꯕꯀꯣ ꯑꯗꯨꯒ ꯇꯣꯛꯑꯦꯅ ꯑꯩꯈ ꯍꯟꯗꯛ ꯆꯥꯏꯁꯦ ꯀꯩꯁꯨ ꯐꯕꯅꯦ
ꯁꯤꯟꯗꯕꯅꯦ ꯁꯤꯟ ꯁꯤꯟꯗꯕ ꯍꯥꯏꯕꯗꯨꯅ ꯂꯣꯏꯅ ꯂꯧꯊꯣꯛꯑꯒ ꯑꯃꯨꯛ ꯅꯧꯅ ꯑꯃꯨꯛ ꯇꯧꯗꯕꯗꯣ ꯉꯁꯤ ꯇꯧꯈꯤꯕꯗꯣ ꯈꯤꯇꯪ ꯂꯦꯝꯍꯧ ꯁꯨ ꯍꯌꯦꯡ ꯑꯃꯨꯛ ꯑꯗꯨꯗ ꯑꯗꯨꯝ ꯍꯩꯖꯤꯜꯂ ꯑꯗꯨꯃꯥꯏꯅ ꯇꯧꯕꯅꯦꯕ ꯍꯣꯇꯦꯜꯒꯨꯝꯕꯅꯤꯅꯀꯣ ꯑꯗꯨꯅ ꯑꯩꯁꯨ ꯇꯟꯁꯦ ꯆꯥꯔꯁꯨ ꯌꯨꯝꯗꯒꯨꯝꯕ ꯏꯁꯥꯅ ꯁꯦꯝꯖꯕꯗꯨꯅ ꯈꯔ ꯐꯩꯌꯦꯕ ꯑꯗꯨꯃꯥꯏꯅ ꯆꯥꯕꯁꯦ ꯍꯥꯎꯕꯨꯗꯤ ꯍꯥꯎꯔꯒꯁꯨꯅꯦ ꯉꯁꯥꯏꯒꯤ ꯋꯥꯈꯜꯗ ꯊꯥꯎ ꯈꯛꯇ ꯆꯥꯁꯤꯟꯕꯩ ꯑꯃ ꯇꯪ ꯅꯨꯡꯉꯥꯏꯇꯕꯗꯣ ꯑꯗꯨꯃꯥꯏꯅ ꯑꯗꯨꯝ ꯇꯧꯋꯦꯕ ꯑꯗꯨꯅ ꯐ꯭ꯔꯦꯁꯁꯨ ꯑꯣꯏꯕ ꯍꯛꯆꯥꯡꯗꯁꯨ ꯐꯕ ꯄꯨꯛꯁꯨ ꯈꯥꯡꯕ ꯏꯁꯥꯁꯨ ꯇꯦꯛꯈꯠꯄ ꯆ ꯍꯤꯡꯗꯣꯏ ꯑꯗꯨ ꯑꯣꯏꯅ ꯊꯛꯑꯁꯦ ꯍꯌꯦꯡꯗꯒꯤꯗꯤ ꯊꯛꯇ ꯌꯥꯗꯦ ꯆꯥꯗ ꯌꯥꯗꯦ ꯌꯥꯝ ꯂꯥꯝꯃꯦ ꯅꯨꯡꯉꯥꯏꯇꯦ ꯍꯥꯏꯔꯒꯗꯤꯀꯣ ꯑꯗꯨꯃꯥꯏꯅ ꯇꯧꯔꯁꯦ
ꯍꯣꯏ ꯑꯩꯗꯤ ꯍꯧꯖꯤꯛꯀꯥꯟꯁꯦ ꯋꯥꯛꯀꯤꯡꯕꯨ ꯌꯥꯝ ꯀꯟꯅ ꯍꯥꯏꯗꯤ ꯆꯠꯄ ꯅꯠꯇꯕ ꯆꯦꯟꯅꯤꯡꯕ ꯐꯥꯎꯏꯅꯦ ꯑꯩꯈꯣꯏꯅ ꯍꯥꯟꯅ ꯆꯠꯄ ꯂꯝꯕꯤ ꯑꯗꯨꯣꯝꯗ ꯆꯠꯂꯒꯀꯣ ꯈꯔ ꯁꯥꯡꯅ ꯆꯦꯟꯗ ꯈꯣꯠꯇꯅ ꯇꯧꯔꯒ ꯍꯛꯆꯥꯡꯁꯦ ꯈꯤꯇꯪꯗꯤ ꯃꯌꯥꯡ ꯇꯥꯍꯟꯅꯤꯡꯕꯅ ꯌꯥꯗ꯭ꯔꯦ ꯍꯥꯏꯕꯗꯤ ꯊꯕꯛ ꯏꯪꯈꯥꯡ ꯑꯃ ꯇꯧꯕ ꯑꯗꯒꯤ ꯐꯝꯕ ꯂꯦꯞꯄ ꯆꯠꯄ ꯈꯣꯠꯄ ꯇꯧꯕ ꯀꯥꯟꯗ ꯏꯁꯥꯁꯦ ꯌꯥꯝ ꯋꯥꯕ ꯑꯗꯒꯤ ꯑꯗꯩ ꯇꯣꯏꯂꯦꯠꯀꯨꯝꯕ ꯆꯪꯕ ꯀꯥꯟꯗꯁꯨ ꯀꯨꯏꯅ ꯐꯝꯕ ꯀꯥꯟꯗ ꯁꯥꯖꯤꯡ ꯍꯧꯕꯤ ꯈꯣꯠꯄꯤ ꯇꯧꯕꯤꯗꯣ ꯍꯛꯆꯥꯡ ꯀꯩꯀꯩ ꯆꯥꯎꯧꯈꯠꯂꯛꯄꯒꯤ ꯑꯗꯨꯃꯥꯏꯅ ꯇꯧꯕꯗꯣ ꯏꯁꯥꯗ ꯌꯥꯝ ꯅꯨꯡꯉꯥꯏꯇꯕ ꯑꯃ ꯐꯥꯎꯋꯦꯕꯀꯣ ꯑꯗꯨ ꯈꯤꯇꯪꯗꯤ ꯍꯟꯊ ꯅꯤꯡꯍꯟꯕꯅꯦ ꯑꯗꯨꯒꯤ ꯇꯝꯖꯤꯡꯒꯨꯝꯕ ꯆꯥꯕ ꯊꯛꯄ ꯈꯔ ꯈꯔ ꯌꯦꯡꯉꯒꯦ ꯇꯧꯕꯅꯤ꯫
ꯑꯗꯨꯅꯦ ꯅꯪ ꯇꯧꯁꯤꯕꯨꯗꯤ ꯌꯥꯏꯌꯦ ꯑꯗꯨ ꯇꯧꯒꯇꯕꯨ ꯅꯨꯃꯤꯠ ꯇꯔꯥꯅꯤ ꯐꯥꯅ ꯀꯩꯁꯨ ꯆꯦꯜꯂꯔꯣꯏ ꯇꯔꯥꯅꯤꯗ ꯅꯠꯇꯦ ꯍꯞꯇꯥꯕꯨ ꯐꯥꯔꯔꯣꯏ ꯍꯥꯏꯕꯗꯤ ꯅꯪꯖꯨ ꯖꯦ ꯉꯁꯥꯏꯒꯤ ꯂꯨꯍꯣꯡꯕ ꯈꯨꯡꯗꯣꯡꯕ ꯑꯃ ꯂꯩꯔꯅꯤ ꯂꯨꯍꯣꯡꯕ ꯅꯨꯃꯤꯠ ꯀꯩꯁꯨ ꯆꯠꯄ ꯌꯥꯔꯔꯣꯏ ꯑꯗꯒꯤ ꯆꯥꯛꯀꯧꯕ ꯅꯨꯃꯤꯠ ꯆꯠꯄ ꯌꯥꯔꯔꯣꯏ ꯍꯩꯖꯤꯡꯕꯣꯠ ꯅꯨꯃꯤꯠꯇꯨꯁꯨ ꯑꯗꯨꯝ ꯆꯦꯟꯊꯣꯛꯀ ꯆꯦꯟꯁꯤꯟꯒ ꯆꯤꯜꯂꯅꯤ ꯑꯗꯒꯤ ꯑꯗꯨꯝ ꯊꯕꯛꯁꯦ ꯌꯥꯝ ꯂꯩꯒ꯭ꯔꯦ ꯑꯗꯨ ꯃꯊꯛꯇ ꯑꯃꯨꯛ ꯑꯥꯗ ꯏꯝꯐꯥꯜꯗ ꯆꯠꯇ ꯌꯥꯗꯦ ꯈꯣꯠ ꯇꯦꯟ ꯑꯃ ꯃꯔꯛꯁꯤꯗ ꯑꯃꯨꯛ ꯂꯥꯛꯑꯅꯤ ꯑꯃ ꯑꯅꯤ ꯑꯗꯨꯃꯥꯏꯅ ꯁꯨꯝ ꯇꯧꯔꯤꯉꯩꯗ ꯅꯣꯡ ꯑꯃꯨꯛ ꯆꯨꯔꯛꯀꯅꯤ ꯑꯗꯣ ꯅꯨꯃꯤꯠꯁꯦ ꯀꯩꯁꯨ ꯍꯞꯇꯥ ꯐꯥꯔꯣꯏꯕ ꯅꯪꯅ ꯆꯦꯟꯒꯦꯅ ꯆꯦꯜꯂꯦꯕꯗ ꯑꯗꯨꯕꯨ ꯐꯥꯒꯦꯔꯥ ꯐꯥꯔꯣꯏꯒꯦꯔꯥ ꯑꯗꯨꯝ ꯆꯦꯟꯖꯦ ꯍꯥꯏꯔꯒꯕꯨꯗꯤ ꯌꯥꯏꯑꯕꯀꯣ ꯑꯩꯁꯨ ꯆꯦꯟꯗꯕ ꯑꯥ ꯈꯥꯡ ꯀꯨꯏꯔꯦ ꯌꯥꯝ ꯊꯤꯅ ꯀꯨꯏꯒꯔꯦ ꯌꯥꯝ ꯃꯤꯁ ꯇꯧꯋꯦ ꯆꯦꯟꯕ ꯈꯣꯠꯄ ꯇꯧꯕꯗꯣ ꯑꯗꯨꯗꯒꯤ ꯑꯩꯅ ꯍꯥꯟꯅ ꯆꯠꯂꯝꯕ ꯂꯝꯕꯤꯒꯨꯝꯕꯗꯣ ꯌꯥꯝ ꯅꯨꯡꯁꯤꯕꯅꯦ ꯑꯗꯣ ꯑꯩꯒꯤꯕꯨꯗꯤ ꯌꯥꯗꯤ ꯌꯥꯏꯌꯦ ꯑꯩꯗꯤ ꯏꯃꯥꯟꯅꯕꯁꯨ ꯂꯩꯇꯕꯒꯤ ꯁꯨꯝ ꯑꯃꯨꯛ ꯂꯩꯔꯤꯕ ꯍꯥꯏꯗꯨꯅꯤ ꯆꯦꯟꯃꯤꯟꯅꯅꯕꯕꯨ ꯂꯩꯔꯗꯤ ꯑꯩꯗꯤ ꯔꯦꯗꯤ ꯑꯣꯏꯖꯔꯦ ꯅꯁꯥꯅ ꯂꯦꯞꯄꯨ ꯐꯤꯔꯦꯞ ꯑꯗꯨꯗꯤ ꯑꯗꯨꯒ ꯍꯥꯏꯔꯛꯑꯣ꯫
ꯍꯣꯏ ꯌꯦꯡꯉꯁꯤ ꯍꯌꯦꯡꯕꯨꯗꯤ ꯆꯤꯡꯗꯣ ꯀꯥꯔꯨꯔꯁꯦ ꯍꯨꯃꯥꯡ ꯇꯥꯕ ꯑꯣꯏꯅ ꯑꯗꯣ ꯍꯪꯆꯤꯠꯇꯤ ꯑꯃꯨꯛ ꯋꯥꯛꯀꯤꯡꯗꯣ ꯆꯤꯡ ꯅꯨꯡ ꯀꯥꯗꯕꯤꯗ ꯑꯗꯨꯝ ꯁꯥꯡꯅ ꯁꯥꯡꯅ ꯆꯠꯂꯒ ꯑꯗꯣ ꯅꯪ ꯌꯥꯔꯗꯤ ꯈꯤꯇꯪ ꯉꯟꯅꯗꯤ ꯍꯥꯏꯗꯤ ꯑꯦꯠꯂꯤꯁ ꯃꯉꯥ ꯃꯈꯥꯏ ꯑꯗꯨꯋꯥꯏꯐꯥꯎꯗ ꯇꯥꯛꯄ ꯉꯝꯕ ꯌꯥꯎꯔꯗꯤ ꯐꯗꯣꯏꯅꯤꯅꯦ꯫
ꯍꯣ ꯇꯧꯁꯦ ꯍꯥꯏꯔꯗꯤ ꯍꯣꯏ ꯃꯉꯥ ꯃꯈꯥꯏ ꯃꯉꯥꯗ ꯍꯧꯒꯠꯂꯒ ꯃꯉꯥ ꯃꯈꯥꯏ ꯑꯗꯨꯋꯥꯏꯗꯒꯤ ꯍꯧꯅꯕ ꯇꯧ ꯇꯥꯔꯦꯗꯅ ꯇꯟꯗꯤ ꯇꯟꯒ꯭ꯔꯦ ꯅꯣꯏ ꯀꯥꯡꯕꯨꯁꯦ ꯌꯥꯝ ꯉꯟꯕ ꯌꯥꯝ ꯄꯥꯝꯃꯦ꯫
ꯅꯠꯇꯦꯗ ꯉꯟꯕ ꯍꯥꯏꯖꯦ ꯅꯨꯡꯁꯥ ꯊꯣꯛꯂꯛꯄ ꯅꯨꯃꯤꯠꯇꯨꯗꯤ ꯌꯥꯝ ꯋꯥꯏꯑꯦꯕ ꯍꯥꯏꯗꯤ ꯅꯨꯡꯁꯥ ꯌꯦꯛ ꯂꯧꯔꯀꯥꯟꯗ ꯀꯩꯅꯣ ꯆꯤꯡ ꯀꯥꯔꯅꯤ ꯑꯗꯒꯤ ꯀꯩꯅꯣ ꯈꯪꯗꯦ ꯏꯁꯥꯥꯗꯣ ꯍꯥꯏꯗꯤ ꯑꯗꯨꯝ ꯅꯨꯡꯁꯥ ꯍꯧꯕ ꯅꯨꯡꯁꯥ ꯌꯩꯕ ꯈꯣꯠꯄ ꯇꯧꯕꯗꯣ ꯍꯛꯆꯥꯡꯗꯣ ꯄꯨꯔ ꯄꯠꯊꯕꯩ ꯇꯥꯏꯞ ꯇꯧꯕꯗꯣ ꯑꯗꯨꯃꯥꯏꯅ ꯇꯧꯋꯦꯕ ꯑꯩ
ꯑꯗꯣ ꯑꯩꯒꯤ ꯑꯣꯏꯅꯅꯦ ꯑꯌꯨꯛ ꯍꯧꯒꯠꯄ ꯉꯝꯗꯕ ꯕꯩ ꯅꯠꯇꯦꯕ ꯑꯌꯨꯛꯁꯦ ꯉꯟꯅ ꯍꯧꯒꯠꯀꯅꯤ ꯍꯥꯏꯔꯗꯤꯅꯦ ꯉꯁꯤ ꯅꯨꯡꯗꯥꯡꯖꯤꯗꯒꯤ ꯑꯗꯨꯝ ꯋꯥꯈꯜꯖꯦ ꯅꯨꯡꯉꯥꯏꯔꯔꯣꯏꯕ ꯐ꯭ꯔꯤ ꯑꯣꯏꯊꯣꯛꯇꯕꯩ ꯇꯥꯏꯞꯇ ꯇꯧꯕꯗꯣ ꯑꯁ ꯍꯌꯦꯡꯗꯤ ꯉꯟꯅ ꯍꯧꯒꯠꯇꯣꯏꯅꯦ ꯅꯣꯏꯅ ꯈꯜꯂꯒ ꯃꯊꯥ ꯁꯥꯕꯤꯗꯣ ꯇꯧꯋꯦꯕ ꯑꯗꯣ ꯍꯌꯦꯡ ꯊꯦꯡꯉꯁꯨ ꯌꯥꯏꯒꯥꯏꯅ ꯈꯟꯕ ꯅꯨꯃꯤꯠꯁꯤꯗꯅꯦ ꯌꯥꯝ ꯃꯣꯟꯗꯥ ꯅꯨꯡꯉꯥꯏꯖꯕꯗꯣ ꯇꯨꯝꯕꯗ ꯑꯗꯨꯃꯥꯏꯅ ꯇꯧꯋꯦꯕ ꯑꯗꯨꯒꯤꯅꯦꯕ ꯍꯧꯒꯠꯇꯕ ꯌꯥꯗꯦ ꯍꯥꯏꯕꯅꯤ ꯍꯧꯒꯠ ꯍꯧꯒꯠꯇꯣꯏꯕ ꯑꯗꯨꯒꯤꯁꯨ ꯇꯨꯝꯕꯗ ꯌꯥꯝ ꯋꯥꯈꯜ ꯌꯥꯡꯅ ꯅꯨꯡꯉꯥꯏꯅ ꯇꯨꯝꯕꯗꯣ ꯑꯗꯨꯗꯤ ꯑꯣꯏꯗꯦꯕ ꯑꯌꯨꯛ ꯉꯟꯗ ꯍꯧꯒꯠꯇ ꯌꯥꯗꯦ ꯈꯟꯒ꯭ꯔꯒꯗꯤ ꯑꯗꯨꯒ ꯍꯧꯒꯠꯇ ꯈꯤꯇꯪ ꯊꯦꯡꯉꯖꯨ ꯌꯥꯏꯅ ꯈꯟꯕ ꯅꯨꯃꯤꯠꯁꯤꯅ ꯌꯥꯝ ꯅꯨꯡꯉꯥꯏꯅ ꯁꯥꯟꯇꯤꯗ ꯇꯨꯝꯕ ꯐꯪꯕꯗꯣ ꯑꯗꯨꯃꯥꯏꯅ ꯇꯧꯋꯦꯕ ꯑꯩꯁꯦ ꯑꯗꯨ ꯈꯛꯀꯤꯅꯤꯗ ꯑꯇꯣꯞꯄꯒꯤ ꯂꯩꯇꯦ
ꯍꯣꯏ ꯑꯗꯨꯗꯤ ꯑꯗꯨꯝ ꯌꯥꯔꯤꯉꯩ ꯇꯨꯝ ꯑꯗꯨꯕꯨꯗꯤ ꯑꯍꯥꯟꯕ ꯑꯣꯏꯕꯒꯤ ꯍꯥꯏꯗꯤ ꯅꯣꯡ ꯐꯥꯗꯣꯛꯀꯨꯝꯕ ꯇꯧꯒꯅꯤ ꯍꯥꯏꯕꯒꯤ ꯈꯟꯕꯩ ꯋꯥꯅꯦꯕꯀꯣ ꯅꯨꯡꯇꯤꯒꯤ ꯇꯧꯒ꯭ꯔꯗꯤ ꯑꯗꯨꯝ ꯍꯩꯅꯔꯛꯀꯅꯤ ꯇꯨꯝꯕ ꯆꯥꯕ ꯇꯧꯕꯅꯦ ꯑꯗꯨꯏꯗꯤ ꯀꯩꯁꯨ ꯈꯟꯗꯦꯗ ꯑꯩ ꯊꯕꯛ ꯉꯥꯟꯅ ꯆꯠꯇꯣꯑꯦ ꯍꯥꯏꯗꯤ ꯑꯗꯨꯝ ꯑꯦꯛꯖꯥꯝꯒꯨꯝꯕ ꯀꯩꯒꯨꯝꯕ ꯅꯠꯇ꯭ꯔ ꯇꯥꯔꯒꯗꯤ ꯑꯗꯨꯝ ꯉꯟꯅ ꯇꯨꯝꯊꯣꯛ ꯈꯤꯕꯁꯨ ꯉꯝꯃꯦ꯫
ꯉꯟꯅ ꯇꯨꯝꯕꯁꯤꯅꯅꯦ ꯍꯣꯏ ꯍꯧꯖꯤꯛꯀꯥꯟꯗꯤ ꯑꯩꯖꯨ ꯍꯥꯟꯅꯗꯒꯤ ꯍꯥꯏꯔꯣꯗꯤ ꯉꯜꯂꯦ ꯉꯜꯂꯦ ꯍꯥꯏꯕꯗꯤ ꯑꯗꯨꯝ ꯑ ꯐꯃꯨꯡꯗ ꯑꯗꯨꯝ ꯂꯩꯒꯤꯕꯒꯤ ꯈꯪꯗꯦ ꯑꯗꯨꯝ ꯇꯨꯝꯅꯤꯡ ꯃꯣꯏꯅ ꯍꯥꯟꯕꯤꯗꯣ ꯍꯦꯛꯇ ꯇꯧꯔꯛꯑꯦꯕꯀꯣ ꯇꯔꯥꯃꯥꯊꯣꯏ ꯇꯔꯥꯃꯥꯊꯣꯏ ꯃꯈꯥꯏ ꯁ꯭ꯋꯥꯏ ꯇꯥꯔꯗꯤ ꯍꯥꯟꯅꯗꯤ ꯑꯗꯨꯝ ꯕꯥꯔꯣ ꯕꯥꯔꯣ ꯃꯈꯥꯏ ꯁ꯭ꯋꯥꯏꯗ ꯑꯗꯨꯝ ꯇꯨꯝꯕꯅꯦꯕ ꯄꯨꯡ ꯑꯃꯃꯨꯛꯀꯤ ꯆꯥꯡꯗꯤ ꯉꯟꯈꯠꯂꯦ ꯍꯥꯏꯇꯥꯔꯦ ꯍꯧꯖꯤꯛꯀꯥꯟꯖꯤꯅ꯫
ꯅꯪ ꯅꯪ ꯅꯪꯗꯤ ꯅꯨꯃꯤꯗꯥꯡ ꯑꯗꯨꯌꯥꯝ ꯊꯦꯡꯉꯐꯥꯎ ꯀꯩ ꯗꯧꯔ ꯂꯩꯔꯤꯕ ꯂꯥꯏꯔꯤꯛ ꯑꯝ ꯄꯥꯕꯁꯨ ꯅꯠꯇꯦ ꯀꯔꯤꯝ ꯇꯧꯕꯁꯨ ꯅꯠꯇꯦ꯫
ꯐꯃꯨꯡꯗ ꯑꯗꯨꯝ ꯔꯤꯜꯁꯀꯨꯝꯕ ꯌꯦꯡꯉꯒ ꯁꯨꯝ ꯂꯩꯒꯤꯕꯗꯒꯤ ꯑꯗꯨꯝ ꯂꯩꯕꯤꯗꯨꯅꯤꯗ ꯀꯩꯁꯨ ꯊꯣꯏꯗꯣꯛꯄ ꯑꯗꯨ ꯑꯗꯥꯒꯤꯗ ꯄꯨꯡ ꯑꯁꯨꯗ ꯇꯨꯝꯗ ꯌꯥꯗꯦ ꯍꯥꯏꯕ ꯍꯥꯏꯕꯒꯤ ꯅꯠꯇꯕ ꯑꯗꯨꯝ ꯑꯗꯨꯏꯖꯨ ꯑꯩꯅ ꯁꯨꯝ ꯆꯥꯎꯔꯥꯛꯅ ꯍꯣꯠꯄꯗ ꯑꯗꯨꯝ ꯍꯥꯟꯅ ꯑꯩꯅ ꯇꯧꯔꯝꯕꯁꯦ ꯑꯗꯨꯝ ꯕꯥꯔꯣ ꯁ꯭ꯋꯥꯏꯗ ꯑꯗꯨꯝ ꯇꯥꯏꯕ ꯍꯥꯏꯕꯗꯤ ꯑꯥꯗꯩ ꯍꯜꯂꯛꯄꯗꯀꯣ ꯑꯗꯨꯝ ꯇꯔꯥ ꯇꯥꯔꯅꯤ ꯑꯗꯒꯤ ꯆꯥꯛ ꯆꯥꯔꯅꯤ ꯇꯔꯥ ꯃꯈꯥꯏ ꯇ ꯆꯥꯛꯆꯥ ꯇꯣꯛꯄꯖꯨ ꯇꯨꯝꯖꯤꯟꯕꯗꯣ ꯅꯨꯡꯉꯥꯏꯇꯦ꯫ ꯑꯗꯨꯗꯒꯤ ꯉꯍꯥꯛ ꯑꯃꯨꯛ ꯐꯝꯃꯒ ꯑꯗꯨꯝ ꯂꯩꯔꯅꯤ ꯑꯗꯨꯒ ꯐꯃꯨꯡ ꯆꯪꯀꯥꯟꯗ ꯇꯔꯥꯃꯥꯊꯣꯏ ꯑꯗꯨ ꯇꯥꯐꯥꯠꯀꯦ ꯇꯧꯕ ꯈꯣꯠꯄ ꯑꯗꯨꯝ ꯇꯧꯋꯦꯕ ꯑꯗꯨꯗꯒꯤ ꯉꯍꯥꯛ ꯐꯣꯟ ꯁꯨꯝ ꯃꯦꯠꯄꯗꯨꯅ ꯑꯗꯨꯝ ꯕꯥꯔꯣꯒꯨꯝꯕꯗ ꯑꯗꯨꯝ ꯍꯦꯛꯇ ꯇꯥꯒꯤꯕ ꯍꯥꯟꯅ ꯇꯧꯔꯝꯃꯤꯁꯤꯕꯨꯕ ꯑꯗꯣ ꯍꯧꯖꯤꯛꯄꯨꯗꯤ ꯑꯩ ꯍꯥꯏ ꯌꯧ ꯉꯟꯈꯠꯂꯦꯕ ꯍꯧꯖꯤꯛꯇꯤꯅ ꯇꯔꯥꯃꯥꯊꯣꯏ ꯇꯔꯥꯃꯊꯣꯏ ꯃꯈꯥꯏ ꯁ꯭ꯋꯥꯏꯗ ꯑꯗꯨꯝ ꯇꯨꯝꯃꯦꯕ꯫
ꯑꯗꯨꯌꯥꯝ ꯊꯦꯡꯉꯕꯥꯎ ꯀꯩꯗꯧꯔꯤꯅꯣ ꯍꯥꯏꯕꯅꯤ ꯑꯩꯗꯤ ꯄꯨꯡ ꯇꯔꯥꯋꯥꯏ ꯌꯥꯎꯔꯗꯤ ꯀꯞ ꯈꯞ ꯈꯞ ꯆꯤꯡꯉꯒ ꯇꯨꯅꯤꯡꯕ ꯈꯣꯠꯄ ꯇꯧꯋꯦꯕꯀꯣ ꯑꯗꯨꯗꯨꯒꯤ ꯑꯩꯈꯣꯏ ꯇꯉꯥꯏ ꯐꯗꯅ ꯄꯨꯡ ꯇꯔꯥꯃꯥꯊꯣꯏꯐꯥꯎ ꯂꯩꯕ ꯍꯥꯏꯖꯦ ꯀꯗꯥ ꯖꯤꯠꯀꯤ ꯋꯥꯅꯤꯗ ꯅꯣꯡ ꯐꯥꯗꯣꯛ ꯇꯔꯥꯃꯥꯊꯣꯏꯐꯥꯎ ꯂꯩ ꯂꯩꯕ ꯍꯥꯏꯖꯦ ꯁꯨꯛꯑꯣꯏꯕꯨ ꯑꯣꯏꯗꯦꯗ ꯑꯩ ꯑꯗꯨꯝ ꯂꯥꯏꯔꯤꯛ ꯄꯥꯕ ꯆꯠꯂꯝꯃꯁꯨ ꯑꯗꯨꯝ ꯍꯜꯂꯛꯄꯗ ꯄꯨꯡ ꯃꯥꯄꯟ ꯃꯈꯥꯏ ꯑꯗꯨꯋꯥꯏꯗ ꯆꯥꯛ ꯆꯥꯔꯒ ꯆꯥꯔꯦ ꯆꯥꯗꯒ ꯆꯥꯗꯔꯦ ꯑꯗꯨꯝ ꯄꯨꯡ ꯇꯔꯥꯁꯦ ꯀꯝꯄꯜꯁꯔꯤ ꯑꯗꯨꯝ ꯇꯨꯝꯒ꯭ꯔꯅꯤ꯫ ꯑꯗꯨ ꯋꯥꯕꯅꯤꯅꯀꯣ ꯑꯗꯨꯝ ꯐꯃꯨꯡ ꯇꯥꯕꯗ ꯐꯃꯨꯡꯒ ꯊꯦꯡꯅꯕꯗ ꯑꯗꯨꯝ ꯇꯨꯝꯕꯅ ꯍꯥꯟꯕꯗꯣ ꯑꯗꯨꯃꯥꯏꯅ ꯑꯣꯏ꯫
ꯀ ꯍꯥꯏꯕ ꯋꯥꯍꯩꯖꯦ ꯑꯩꯗꯤ ꯎꯝ ꯇꯥꯗꯤ ꯇꯥꯔꯝꯕꯖꯨ ꯌꯥꯏ ꯃꯃꯥꯡꯗ ꯑꯗꯨ ꯑꯣꯏꯔꯒꯖꯨ ꯌꯥꯝ ꯇꯣꯏꯅ ꯇꯥꯕ ꯑꯣꯏꯗꯦꯕꯀꯣ ꯑꯩꯒꯤ ꯑꯣꯏꯅꯗꯤ ꯑꯗꯨꯒ ꯅꯣꯏ ꯅꯣꯏꯒꯤ ꯍꯥꯏ ꯍꯣꯏ ꯅꯣꯏ ꯀꯣꯂꯨꯞ ꯑꯗꯥꯏꯒꯤ ꯍꯥꯏꯇꯥꯔꯦꯀꯣ ꯅꯣꯏ ꯀꯣꯂꯨꯞ ꯑꯗꯨꯋꯥꯏꯗꯗꯤ ꯑꯗꯨꯝ ꯇꯣꯏꯅ ꯁꯤꯖꯤꯟꯅꯕ ꯃꯥꯜꯂꯦ ꯅꯪ ꯈꯛꯇ ꯅꯠꯇꯅ ꯑꯇꯣꯞꯄ ꯑꯇꯣꯞꯄꯅ ꯑꯗꯨꯝ ꯍꯥꯏꯕꯖꯨ ꯇꯥꯏꯕꯀꯣ ꯑꯗ ꯑꯗꯨꯝ ꯃꯤꯅꯤꯡꯖꯦ ꯍꯥꯏꯔꯞꯄꯨꯗꯤ ꯈꯪꯉꯦꯕꯀꯣ ꯑꯗꯨꯝ ꯍꯥꯏꯗꯤ ꯑ ꯑꯗꯨꯝ ꯀꯗꯥꯖꯤꯠ ꯍꯥꯏꯖꯦ ꯑꯗꯣ ꯍꯥꯏꯗꯤ ꯑꯩꯅ ꯁꯨꯝ ꯇꯣꯏꯅ ꯇꯥꯕ ꯄꯣꯠ ꯑꯣꯏꯗꯕꯗꯣ ꯑꯗꯨꯅ ꯑꯅꯧꯕ ꯋꯥꯍꯩꯗꯧꯅ ꯑꯣꯏꯕꯗꯣ ꯀꯗꯥꯖꯤꯠ ꯀꯥꯏꯅ ꯌꯥꯝ ꯅꯨꯡꯉꯥꯏꯍꯟꯕꯗꯣ ꯅꯣꯡꯃꯇꯕꯨ ꯍꯥꯏꯖꯗ꯭ꯔꯤꯕ ꯑꯩꯗꯤ ꯍꯥꯏꯕꯗꯤ ꯍꯌꯦꯡꯗꯒꯤ ꯁꯤꯖꯤꯟꯅꯕ ꯍꯧꯕ ꯇꯥꯔꯦ ꯌꯥꯝ ꯅꯨꯡꯉꯥꯏꯕꯗꯧꯅ ꯇꯧꯋꯦ ꯀꯗꯥꯖꯤꯠꯀꯤ ꯋꯥꯅꯤ ꯒꯥꯏꯅꯀꯣ ꯑꯁ ꯌꯥꯝ ꯅꯨꯡꯉꯥꯏꯗꯧ ꯃꯥꯜꯂꯦ꯫
ꯅꯤꯡꯊꯧ ꯅꯤꯡꯊꯧꯁꯤꯗꯤ ꯀꯟꯅ ꯐꯝ ꯃꯨꯜꯂꯛꯀꯅꯣꯗꯣ꯫
ꯑꯧ ꯑꯗꯨ ꯑꯗꯨꯒꯤꯗꯨꯗꯤ ꯂꯩꯌꯦ ꯑꯗꯨ ꯀꯩꯅꯣ ꯅꯪ ꯅꯤꯡꯊꯧ ꯑꯣꯏꯔꯕ꯭ꯔꯣ ꯑꯩꯅ ꯐꯝ ꯒ ꯃꯨꯟꯒ꯭ꯔꯕꯣ ꯀꯩꯅꯣ ꯍꯥꯏꯖꯤꯕꯣ꯫ ꯍꯣꯏ ꯑꯗꯒꯤ ꯑꯃꯁꯨ ꯂꯩꯕꯅꯤ ꯑ ꯍꯥꯏꯕ ꯇꯥꯗꯕꯗꯒꯤ ꯀꯔꯤ ꯀꯩꯅꯣ ꯍꯥꯏꯕꯅꯤꯅꯦ ꯇꯦꯔꯥꯗꯣ ꯇꯨꯔꯦꯟ ꯇꯥꯎꯊꯕꯗ ꯌꯥꯎꯈ꯭ꯔꯦ ꯍꯥꯏꯕ꯭ꯔꯥ ꯀꯩꯅꯣꯗ ꯑꯃꯁꯨ ꯂꯩꯕꯅꯤ ꯌꯥꯝ ꯐꯖꯕ ꯑꯃ
ꯇꯥꯅꯤꯡꯗꯦꯗ ꯈꯪꯅꯔꯣ ꯄ꯭ꯔꯃꯥꯟ ꯄꯥꯟꯊꯩ ꯃꯌꯥꯝ ꯍꯩꯖꯗꯦꯗ
ꯄ꯭ꯔꯃꯥꯟ ꯄꯥꯟꯊꯩ ꯍꯥꯏꯁꯤ ꯅꯪ ꯈꯪꯗ꯭ꯔꯣ ꯑꯁꯦꯡꯕꯩꯅꯦ ꯍꯥꯏꯕ ꯏꯟꯗꯕ ꯇꯦꯔꯥꯅ ꯂꯩꯔꯥꯏ ꯀꯤꯟꯗꯕꯗ ꯌꯥꯎꯏꯤ ꯍꯥꯏꯕ ꯑꯣꯏꯔ ꯃꯥꯜꯂꯦ ꯍꯥꯏꯗꯤ ꯂꯩꯔꯥꯏ ꯃꯅꯥꯛꯇ ꯍꯧꯒꯅꯨ ꯈꯣꯠꯀꯅꯣꯅ ꯍꯥꯏꯕꯗ ꯌꯥꯗꯕꯗꯒꯤ ꯏꯁꯤꯡ ꯆꯥꯎꯔꯛꯄꯗ ꯂꯩꯔꯥꯏ ꯀꯤꯟꯕꯗ ꯌꯥꯎꯔꯤꯕꯗꯣ ꯑꯩ ꯏꯁꯝ ꯁꯝꯅ ꯍꯥꯏꯔꯕꯗ ꯃꯃꯥ ꯃꯄꯥꯅ ꯇꯧꯒꯅꯨ ꯈꯣꯠꯀꯅꯨ ꯐꯠꯇꯦ ꯈꯣꯠꯇꯦ ꯍꯥꯏꯕ ꯇꯥꯗꯕꯗꯒꯤ ꯁꯣꯏꯕ ꯈꯣꯠꯄ ꯌꯥꯎꯔꯛꯄꯗꯣ ꯑꯗꯨꯒꯤ ꯄ꯭ꯔꯃꯥꯟꯅꯤꯅ ꯑꯗꯨꯃꯥꯏꯅ ꯍꯥꯏꯅꯕ ꯑꯃ ꯂꯩꯕꯅꯦꯕ
ꯌꯥꯝ ꯍꯩꯅ ꯅꯪꯗꯦ ꯀꯅꯥꯗꯒꯤꯩ ꯀꯃꯥꯏꯅ ꯇꯧꯔꯣ ꯇꯝꯃꯤꯅꯣ ꯈꯪꯗꯦꯅꯦ
ꯚꯥꯏ ꯁꯨꯝꯕ ꯋꯥꯔꯤꯁꯤꯗꯤ ꯀꯅꯥꯅ ꯇꯝꯕꯤꯅꯤꯒꯦ ꯑꯩꯈꯣꯏꯒꯤ ꯃꯣꯏꯔꯥꯡꯊꯦꯝꯒꯤ ꯌꯣꯒꯒꯤ ꯑꯣꯖꯥꯗꯣ ꯑꯗꯨꯅ ꯇꯝꯕꯤꯔꯤꯅꯦ ꯃꯥꯅ ꯉꯥꯡꯕ ꯉꯥꯛꯇꯅꯦ ꯁꯤ ꯄꯣꯠ ꯃꯌꯥꯝꯁꯦ ꯑꯩꯅ ꯑꯝꯇ ꯍꯥꯏꯕ ꯅꯠꯇꯦ ꯃꯥꯅ ꯄꯨꯊꯣꯂꯛꯏꯕ ꯉꯥꯛꯇꯅꯦ ꯃꯥ ꯃꯉꯣꯟꯗ ꯃꯣꯏꯒꯤ ꯊꯥꯏꯅ ꯑꯍꯟ ꯃꯈꯩ ꯁꯨꯝ ꯍꯥꯏꯔꯛꯑꯦ ꯈꯣꯠꯂꯦꯅ ꯄꯨꯊꯣꯔꯛꯄ ꯉꯥꯛꯇꯅꯤ
ꯈꯪꯗꯦ ꯃꯤꯗꯤ ꯁꯪꯒ ꯆꯥꯎꯕꯅꯤꯅ ꯃꯤꯌꯥꯝ ꯇꯤꯟꯅꯕꯅꯤꯅ ꯋꯥ ꯉꯥꯡꯕꯁꯨ ꯌꯥꯝ ꯍꯩꯗ
ꯈꯪꯗꯦ ꯈꯪꯗꯦ ꯁꯪꯒꯁꯤꯅ ꯆꯥꯎꯔꯤꯁꯤꯅ ꯀꯅꯥꯅꯣ ꯀꯅꯥꯅ ꯀꯅꯥ ꯆꯥꯎꯅꯩꯅꯣ ꯒ꯭ꯌꯥꯟ ꯑꯃꯝ ꯇꯥꯗꯦ
ꯀꯅꯥꯅ ꯃꯦꯁꯦꯖ ꯂꯥꯛꯏꯅꯣ ꯗ꯭ꯔꯦꯡ ꯗ꯭ꯔꯦꯡ ꯗ꯭ꯔꯦꯡ ꯇꯧꯔꯥ ꯂꯩꯗꯨꯅ
ꯀꯅꯥꯒꯤ ꯑꯣꯏꯖꯥꯅꯣ ꯈꯪꯗꯦꯅꯦ ꯑꯩꯁꯨ ꯌꯦꯡꯒꯦ ꯇꯧꯅꯤ ꯑꯗꯣ ꯌꯦꯡꯗ꯭ꯔꯦ ꯑꯗꯨꯝ ꯀꯩꯅꯣ ꯊꯝꯅꯔꯒ ꯑꯣꯏꯅ ꯐꯖꯅ ꯌꯦꯡꯒꯦꯅ ꯌꯦꯡꯗ꯭ꯔꯤ ꯐꯔꯦ ꯑꯗꯨꯗꯤ ꯅꯪꯁꯨ ꯄꯣꯊꯥꯅꯕ ꯇꯧꯔꯣ ꯋꯥꯔꯝꯃꯗꯧꯕ ꯃꯥꯜꯂꯦ
ꯐꯔꯦ ꯐꯔꯦ ꯄꯣꯊꯔꯣ ꯅꯪꯁꯨ
ꯍꯣꯏ ꯍꯣꯏ